ꯍꯜꯂ‌ꯣ
ꯇꯕ꯭ꯔꯣ
ꯇꯥꯏ- ꯇꯥꯏ
ꯀꯩꯗꯧꯔꯤꯅꯣ
ꯇꯨꯏꯁꯟ ꯍꯧꯔꯅꯤ ꯑꯉꯥꯡꯁꯤꯡ ꯂꯥꯛꯑꯦ
ꯇꯥꯕ꯭ꯔꯣ
ꯎꯝ ꯄꯨꯡ ꯀꯌꯥꯗ ꯑꯃꯨꯛ ꯂꯣꯏꯗꯣꯏꯅꯣ ꯔꯤꯁꯥꯁ
ꯄꯨꯡ ꯑꯃꯒꯨꯝꯕ ꯂꯧꯔꯗꯤ ꯑꯃꯨꯛ ꯊꯥꯗꯣꯛꯀꯅꯤ
ꯃꯤ ꯀꯌꯥ ꯂꯧꯕ꯭ꯔꯣ
ꯑꯅꯤ ꯈꯛꯇ ꯑꯣꯏꯔꯦ ꯍꯟꯗꯛꯇꯤ
ꯃꯣꯏꯗꯤ ꯀꯌꯥ-ꯀꯌꯥꯗꯤ ꯂꯧꯕ
ꯆꯝꯆꯥ ꯆ ꯅꯤꯄꯥꯟ
ꯂꯤꯁꯤꯡ ꯑꯃ ꯌꯧꯍꯜꯂꯣ ꯌꯥꯗ꯭ꯔꯣ
ꯃꯤꯒꯤꯗꯤ ꯂꯤꯁꯤꯡ ꯑꯃ ꯌꯧꯔꯦ ꯑꯩꯅ ꯂꯤꯁꯤꯡ ꯑ ꯆꯥꯅꯤꯄꯥꯜ ꯂꯧꯕꯒꯤꯅꯤ ꯑ ꯍ ꯅꯨꯡꯁꯥ ꯁꯥꯗ꯭ꯔꯣ ꯑꯗꯨꯔꯣꯝꯇꯤ
ꯍꯧꯖꯤꯛꯅ ꯁꯥꯔꯛꯑꯦ ꯉꯁꯥꯏꯗꯨꯗꯤ ꯅꯣꯡ ꯆꯨꯔꯛꯄꯅꯦ
ꯑꯈꯣꯏꯁꯨ ꯅꯣꯡ ꯃꯪꯕꯅꯦ ꯉꯁꯥꯏ ꯍꯧꯖꯤꯛ ꯑꯗꯨꯝ ꯑꯃꯨꯛ ꯐꯖꯅ ꯁꯔꯛꯑ
ꯐꯤ ꯁꯨꯍꯧꯔꯗꯤ ꯐꯒꯗꯧꯕ ꯑꯁ ꯍꯝ ꯍꯝ ꯍꯝ ꯋꯥ
ꯂꯧ ꯈꯥꯎꯕ ꯃꯇꯝ ꯃꯥꯜꯂꯦ ꯉꯁꯤꯗꯤ
ꯈꯥꯎꯕ ꯍꯧꯔꯣ
ꯐꯧ ꯄꯤꯔꯛꯑꯣ ꯐꯧ ꯑꯃꯨꯟꯕ ꯄꯤꯔꯛꯑꯣ ꯈꯥꯎꯕꯤꯒꯦ ꯇꯥꯕ꯭ꯔꯣ
ꯇꯥꯏꯌꯦ ꯑꯁ ꯋꯦ ꯌꯦꯛꯁ
ꯑꯃꯗꯨꯗꯤ ꯆꯪꯈ꯭ꯔꯕꯣ
ꯈꯪꯗꯦ ꯐꯣꯟ ꯇꯧꯗ꯭ꯔꯦ ꯇ ꯆꯪꯈ꯭ꯔꯕ꯭ꯔꯥ ꯆꯪꯗꯕ꯭ꯔꯥ
ꯂꯩꯍꯧꯈꯤꯕ꯭ꯔꯣ ꯅꯪ ꯆꯠꯄꯗ
ꯎꯝ ꯉꯁꯥꯥꯏ ꯗꯨꯗꯤ ꯐꯤꯔꯣꯜ ꯁꯦꯠꯄ ꯍꯧꯔꯦ ꯍꯥꯏꯈꯤꯃꯦ ꯆꯪꯂꯝꯃꯅꯤ ꯐꯤ ꯁꯨꯕꯤꯌꯣ ꯍꯥꯏꯔꯒ ꯐꯤꯔꯣꯜ ꯁꯦꯠꯄ ꯍꯧꯔꯦ ꯅꯪꯗ꯭ꯔꯦ ꯍꯥꯏꯌꯦ
ꯉꯁꯥꯏ ꯗꯗꯥ ꯐꯣꯟ ꯇꯧꯔꯛꯑꯒ ꯄꯩꯁꯥ ꯊꯥꯕ ꯌꯥꯗꯦꯅ ꯇꯧꯔꯛꯏꯅꯦ
ꯃꯗꯣ ꯍꯥꯞꯄꯦꯟ ꯁꯦꯠꯂ ꯇꯕꯅꯤꯅ ꯎꯝ ꯁ꯭ꯀꯨꯜ ꯃꯅꯨꯡ ꯆꯪꯍꯟꯗꯦ ꯍꯥꯏꯌꯦ ꯒꯦꯠ ꯀꯤꯞꯄꯔꯅ
ꯑꯗꯨꯗꯤ ꯀꯃꯥꯏ ꯇꯧꯕ
ꯑꯉꯥꯡꯗ ꯄꯤꯔꯝꯃꯣ ꯍꯥꯏꯔꯛꯑꯦ ꯍꯥꯏꯌꯦ
ꯍꯪꯗ꯭ꯔꯦꯗ ꯄꯩꯁꯥꯠ
ꯊꯥꯕ ꯌꯥꯗꯦ ꯍꯥꯏꯅ ꯂꯤꯁꯤꯡ ꯃꯉꯥꯗꯒꯤ ꯊꯥꯕ ꯌꯥꯔꯦ ꯑꯍꯦꯟꯕ ꯊꯥꯕ ꯌꯥꯗꯦ ꯍꯥꯏꯅ
ꯃꯥꯒꯤ ꯐꯣꯟꯗꯣ
ꯍꯣꯏ
ꯀꯩꯗꯧꯕꯩꯔ
ꯍꯪꯗꯦ ꯍꯥꯏꯥꯏꯁꯨꯁꯥꯏ ꯃꯥ ꯍꯥꯏꯔ
ꯇꯣꯟꯗꯗꯤꯗꯨꯗꯤ ꯍꯥꯏꯗꯦ ꯁꯁꯪꯕꯤꯗꯦꯗꯤꯦꯝ ꯀꯥ ꯎꯕꯥꯔꯒ ꯌꯨꯝꯗ ꯊꯝꯍꯧꯈ꯭ꯔꯦ ꯍꯌꯦꯦ
ꯑꯩꯁꯨ ꯍꯥꯏꯕꯅꯦ ꯖꯤꯄꯦ ꯍꯧꯖꯤꯛ ꯖꯤꯄꯦ ꯃꯇꯝꯗꯕꯨ ꯀꯩꯅꯣꯝꯇ ꯊꯥꯕ ꯈꯣ ꯊꯥꯕ ꯌꯥꯗ꯭ꯔꯣ ꯍꯥꯏꯔꯒ ꯌꯥꯏꯦ ꯍꯥꯏꯅ ꯃꯔꯝ ꯍꯥꯏꯔꯛꯇꯕ ꯃꯥ ꯀꯩꯅꯣ ꯈꯣꯡꯒꯥꯎꯒꯤ ꯃꯔꯝꯗꯨꯗꯤ ꯍꯥꯏꯔꯛꯇꯕ ꯏꯁꯥꯎ ꯂꯥꯡꯍꯧꯒꯦ ꯐꯣꯟ ꯇꯧꯔꯛꯑꯒ
ꯃꯥꯅꯦ ꯄꯥꯡꯝꯃꯅꯦ ꯉꯁꯤ ꯆꯦꯀꯞ ꯆꯠꯀꯅꯤ ꯁ꯭ꯀꯨꯜ ꯆꯠꯍꯟꯒꯅꯨ ꯍꯥꯏꯔꯒ ꯑꯃꯨꯛ ꯆꯠꯍꯟꯗ ꯂꯩꯔꯝꯃꯣꯏ ꯅꯤꯡꯣꯑ꯭ꯂ ꯀꯪꯦ
ꯑꯗꯨꯕꯨꯗꯤ ꯃꯣꯏꯅ ꯑꯁꯤ ꯇꯣꯡꯉꯗꯤ ꯆꯪꯕ ꯌꯥꯗꯦ ꯆꯪꯕ ꯌꯥꯏ ꯍꯥꯏꯗ꯭ꯔꯗꯤ ꯀꯅꯥꯅ ꯈꯪꯒꯅꯤ ꯂꯥꯛꯄꯣꯏꯅꯤꯒꯤ
ꯇꯁꯨ ꯃꯁꯥꯏꯗ ꯀ ꯃꯟ ꯔꯣꯕꯦꯝꯃ
ꯀ ꯏꯟꯖꯥ ꯆꯥꯒꯦ
ꯌꯦꯔꯨꯝ ꯊꯣꯡꯉꯦ
ꯉꯁꯥꯏ ꯅꯪ ꯀꯅꯥꯗꯁꯨ ꯋꯥꯔꯤ ꯁꯥꯟꯅꯗ꯭ꯔꯣ
ꯆꯅꯥꯕꯅꯦ
ꯅꯨꯡꯁꯥ ꯐꯁꯥꯁꯤꯗꯤ ꯂꯣꯏꯔꯦꯗ ꯄꯀꯂꯣ ꯌꯦꯉꯔ
ꯅꯣꯏꯣꯟ ꯇꯔꯁꯨ ꯔꯩꯕꯤ ꯍꯥꯏꯗꯤ ꯅꯣꯟ ꯁꯁ ꯇꯔꯁꯨ ꯔꯩꯕꯤ ꯍꯥꯏꯗꯤ ꯌꯥ꯭ꯔꯦꯖꯤꯛ ꯀꯁꯦ
ꯅꯣꯡ ꯇꯥꯔꯤꯗꯨꯅ ꯈꯔ ꯐꯔ ꯅꯨꯡꯁꯥ ꯁꯥꯔꯛꯑꯗꯤ ꯑꯁ ꯂꯩꯕ ꯉꯝꯗ꯭ꯔꯦ ꯁ꯭ꯀꯨꯜ ꯆꯠ ꯂꯒ ꯐꯦꯁꯨ ꯍꯥꯂꯣ ꯄꯒ ꯂ ꯍꯥ ꯂ ꯇ ꯑꯁ
ꯑ
ꯍꯂ ꯏ ꯋꯥꯗꯦ
ꯑꯁꯋꯥꯗꯤ ꯃꯥꯏ ꯃꯣꯠꯂꯦ ꯍꯥꯏꯔꯈꯤꯕꯅꯤꯅ ꯃꯥ ꯁꯥꯍꯕꯅ
ꯃꯥꯏ ꯃꯨꯠꯂꯒ ꯑꯃꯨꯛ ꯂꯥꯥꯛꯄ ꯃꯥꯜꯂꯦ ꯈꯪꯗꯦ ꯂꯥꯛꯄ꯭ꯔꯥ ꯂꯥꯛꯇꯕ꯭ꯔꯥ ꯀꯩꯅꯣꯗ ꯂꯩꯕ ꯃꯇꯝꯗ ꯑꯩ ꯊꯕꯛ ꯃꯐꯝꯗ ꯂꯩꯕ ꯃꯇꯝꯗꯗꯤ
ꯑꯣ ꯇꯤ ꯍꯥꯎ ꯈꯤꯗꯔꯦ ꯍꯦ ꯍꯔ ꯁꯔꯝ
ꯎꯝ ꯃꯥꯥꯟ ꯊꯝꯕꯗꯤ ꯌꯥꯝ ꯍꯥꯥꯎꯕꯣꯏꯇꯥꯏꯠ ꯃꯄꯣꯛ ꯊꯜꯂꯒ ꯆꯥꯔ ꯀꯗꯥꯏꯗꯒꯤ ꯍꯥꯎꯔꯅꯤ ꯉꯁꯥꯏ ꯑꯌꯨꯛ ꯂꯥꯛꯔꯒ ꯇꯥꯟꯒ ꯌꯥꯝ ꯆꯥꯈꯤꯕꯅꯦ ꯇꯟꯒ ꯃꯌꯥꯝ ꯆꯥꯕ ꯂꯣꯏꯔꯒ ꯇꯟꯒ ꯌꯦꯔꯨꯝ ꯌꯦꯔꯨꯝ ꯑꯅꯤꯔ ꯑꯍꯨꯝꯔ ꯃꯥ ꯆꯥꯈꯤꯕꯅꯦ ꯑꯗꯨ ꯆꯥꯕ ꯂꯣꯏꯔꯒ ꯆꯥꯔꯗꯤ ꯀꯗꯥꯏꯗꯒꯤ ꯑꯃꯨꯛ ꯍꯥꯎꯔꯅꯤ ꯁꯥ ꯊꯣꯡꯕꯐꯥꯎ ꯍꯥꯎꯔꯔꯣꯏ
ꯑ ꯅꯍꯥꯟ ꯌꯨꯝ ꯆꯦꯟꯈꯤꯕ ꯅꯨꯄꯤꯗꯣ
ꯎꯝ
ꯃꯥꯁꯨ ꯅꯨꯄꯥꯒ ꯑꯣꯏꯅ ꯍꯥꯏꯕꯒꯨꯝ ꯇꯥꯏꯌꯦꯗ
ꯅꯪꯗꯦ ꯍꯥꯏꯅ ꯍꯥꯏꯦ ꯈꯨꯟꯗ ꯃꯗꯨ ꯃꯗꯨꯒꯤ ꯋꯥꯔꯤꯗꯣ ꯑꯃꯗꯨꯅ ꯂꯤꯔ ꯀꯣꯏꯔꯝꯃꯅꯤꯅꯦ
ꯃꯥꯁꯨ ꯃꯆꯤꯟꯁꯤꯗꯤ ꯌꯥꯗꯦ
ꯌꯥꯔꯦ ꯃꯥ ꯃꯆꯤꯟꯅ ꯁꯤꯔꯅꯤ ꯁꯣꯏꯈ꯭ꯔꯦ
ꯃꯥ ꯃꯉꯣꯟꯗ ꯑꯃꯨꯛ ꯍꯥꯏꯔꯛꯑꯦ ꯍꯥꯏꯌꯦꯡ ꯅꯪꯁꯨ ꯋꯥꯃꯦ ꯃꯥꯥꯟ ꯇꯥꯗꯕ ꯋꯥꯗꯣ ꯀꯔꯤꯒꯤꯗꯤ ꯂꯤꯔꯤꯅꯣ ꯐꯖꯅ ꯈꯪꯗ꯭ꯔꯒ ꯍꯥꯏꯔꯛꯑꯦ ꯍꯥꯏꯨ
ꯅꯥꯅꯥ
ꯃꯥ ꯑꯗꯨ ꯅꯨꯄꯤꯗꯨꯅ ꯆꯦꯟꯈꯤꯕ ꯅꯨꯄꯤꯗꯨꯅ ꯃꯉꯣꯟꯗ ꯑꯃꯨꯛ ꯍꯥꯏꯔꯛꯑꯦ ꯍꯥꯏꯌꯦꯦ ꯑ ꯅꯁꯨ ꯍꯣꯏꯗꯦ ꯇꯤꯔꯒꯅꯤ ꯀꯔꯤꯅꯣ ꯅꯣꯏꯒꯤ ꯋꯥꯔꯤꯗꯨꯕꯨ ꯑꯩꯉꯣꯟꯗ ꯍꯥꯄꯪ ꯍꯥꯏꯔꯛꯑꯦ ꯑꯩ ꯀꯔꯤ ꯍꯥꯏꯕ꯭ꯔꯥ ꯍꯥꯏꯔꯒ ꯃꯕꯥꯅꯤꯁꯨ ꯐꯥꯎꯅꯥꯗ꯭ꯔꯦ ꯍꯥꯏꯌꯦꯦ ꯅꯨꯄꯥꯁꯨ ꯅꯨꯄꯤꯁꯨ ꯇꯝꯃꯅꯔꯝꯒꯅꯤꯅꯦ
ꯃꯥꯅꯥꯕꯩ ꯅ ꯇꯧꯔꯤꯗꯨ ꯑꯩ ꯅꯍꯥꯟ ꯅꯍꯥꯟꯗꯒꯤ ꯈꯪꯉꯕꯅꯦ ꯃꯁꯤ ꯅꯨꯄꯤꯁꯤ ꯈꯪꯉꯗꯤ ꯃꯤꯅ ꯑꯃꯨꯛ ꯍꯥꯏꯅꯔꯛꯑꯗꯤ ꯁꯣꯏꯔꯔꯣꯏ ꯃꯥ ꯃꯉꯣꯟꯗ ꯑꯃꯨꯛ ꯇꯥꯏꯅꯔꯛꯑꯅꯤ ꯍꯥꯏꯅ ꯑꯩ ꯈꯪꯂꯒ ꯂꯩꯔꯕꯅꯤ ꯑꯩꯉꯣꯟꯗ ꯋꯥꯔꯤ ꯇꯧꯕꯅꯦꯕ ꯉꯥꯏꯍꯥꯟ ꯃꯥꯁꯨ ꯍꯣꯏ ꯅꯠꯇꯦ ꯑꯁꯤ ꯑꯩꯈꯣꯏꯒꯤꯗꯨꯅ ꯋꯥꯔꯤ ꯇꯧꯕꯅꯦꯕ ꯑꯩꯉꯣꯟꯗ
ꯑꯥ ꯃꯥꯅ ꯍꯥꯏꯗꯗꯤꯅꯥꯅ ꯍꯥꯏꯗꯣꯏꯕ
ꯌꯨꯝꯗ ꯂꯩꯕ ꯃꯇꯝꯗ ꯃꯥꯁꯨ ꯈꯪꯗꯕ ꯋꯥꯔꯤꯗꯣ ꯁꯦꯔꯥꯟ ꯇꯨꯔꯥꯟ ꯑꯉꯥꯡꯉꯦ ꯍꯥꯏꯅꯤꯡꯉꯥꯏ ꯂꯩꯇ꯭ꯔꯦ ꯍꯌꯦꯡ ꯌꯥꯝ ꯉꯝꯃꯦ ꯁꯤꯗ ꯂꯥꯛꯑꯒ ꯅꯍꯥꯟ ꯊꯦꯡꯅꯌꯦꯦ ꯍꯥꯏꯗꯨꯗꯤ
ꯀꯗꯥꯏꯗꯒꯤꯅꯤ ꯍꯥꯏꯕ꯭ꯔꯣ ꯅꯨꯄꯥꯗꯗꯤ
ꯀꯔꯤꯗ ꯀꯗꯥꯏꯇꯤꯒꯦꯅ ꯀꯩ ꯅꯣꯗꯂ ꯑꯒ ꯈꯪꯅ ꯊꯦꯡꯅꯕ꯭ꯔꯥ ꯀꯃꯥꯏꯅ ꯇꯧꯕ꯭ꯔꯥꯗꯤ ꯈꯪꯗꯦ ꯑꯗꯨꯕꯨ ꯂꯥꯛꯑꯒ ꯀꯩꯅꯣꯗ ꯌꯨꯝ ꯑꯣ ꯁꯤꯗ ꯊꯣꯛꯂꯛꯑꯒ ꯌꯨꯝ ꯍꯜꯂꯅꯤ ꯍꯥꯏꯅ ꯒꯥꯔꯤꯗꯣ ꯈꯔ ꯊꯦꯡꯅ ꯃꯝꯂꯤꯉꯥꯏꯗ ꯂꯥꯛꯄꯒꯤ ꯀꯩꯅꯣ ꯇꯧꯔꯛꯑꯦ ꯍꯥꯏꯌꯦꯦ ꯑꯁꯤ ꯃꯊꯛꯇ ꯑꯩꯈꯣꯏ ꯂꯝꯕꯤꯗ ꯈꯔ ꯀꯥꯈꯠꯂꯗꯤ ꯊꯣꯡꯗꯣ ꯊꯣꯡꯗꯣ ꯂꯥꯜꯂꯒ ꯊꯣꯡ ꯑꯋꯥꯡꯕꯗꯣ ꯑꯗꯨ ꯂꯥꯜꯂꯒ ꯈꯜꯂꯗꯤ ꯄꯣꯊꯥꯐꯝ ꯂꯩꯏꯕꯗꯣ
ꯑ
ꯑꯗꯨꯗ ꯃꯥ ꯂꯩꯔꯒ ꯃꯊꯟꯇ ꯂꯩꯕ ꯇꯜꯂꯦ ꯍꯥꯏꯕꯒꯤ ꯂꯥꯛꯑꯒ ꯉꯥꯏꯃꯤꯟꯅꯔꯝꯃꯦ ꯍꯥꯏꯌꯦꯦ
ꯏꯁꯁ ꯀꯅꯥꯅ ꯎꯔꯝꯃꯦ ꯍꯥꯏꯕ꯭ꯔꯣ
ꯎꯕ ꯅꯠꯇꯦ ꯃꯥꯅ ꯋꯥꯔꯤ ꯁꯥꯔꯛꯑꯦ ꯍꯥꯏꯕꯅꯦ ꯃꯉꯣꯟꯗ
ꯑꯗꯨꯗꯤ ꯅꯨꯄꯥꯗꯨꯗꯤ ꯑꯉꯥꯡ ꯑꯣꯏꯔꯖꯥꯗ ꯑꯍꯟ ꯑꯣꯏꯔꯖꯥꯠꯗ
ꯎꯗꯦꯗ ꯃꯝꯕ ꯃꯇꯝꯗꯪ ꯂꯥꯛꯑꯒ ꯉꯥꯏꯃꯤꯟꯅꯔꯝꯃꯒ ꯃꯣꯏ ꯒꯥꯔꯤ ꯂꯥꯛꯄꯒꯤ ꯀꯩꯅꯣꯗ ꯆꯠꯈ꯭ꯔꯦ ꯍꯥꯏꯌꯦꯦ ꯑꯃꯨꯛ ꯂꯣꯠꯂꯒ ꯃꯥꯕꯨꯗꯤ ꯎꯗꯦ ꯍꯥꯏꯌꯦ ꯒꯥꯔꯤꯗ ꯂꯥꯛꯄ ꯃꯤꯁꯤꯡꯗꯤ ꯑꯗꯨꯒ ꯑꯃꯨꯛ ꯍꯟꯈꯤꯗꯦ ꯍꯥꯏ ꯐꯣꯟꯁꯨ ꯑꯗꯨꯝ ꯇꯧꯔꯒ ꯂꯩ ꯍꯥꯏ ꯆꯥꯛ ꯆꯥꯕ ꯃꯇꯝꯗꯁꯨ ꯐꯣꯟ ꯊꯪꯖꯗ꯭ꯔꯦ ꯍꯥꯏ
ꯅꯣꯏꯗꯦꯣꯏꯦ ꯂꯣꯏꯗꯦ
ꯃꯥꯅ ꯑꯗꯨ ꯋꯥꯔꯤ ꯃꯌꯥꯝꯗꯨ ꯃꯉꯣꯟꯗ ꯂꯤꯕꯤꯔꯒ ꯑꯃꯨꯛ ꯈꯪꯗꯕ ꯋꯥꯗꯣ ꯁꯦꯔꯥꯟ ꯇꯨꯔꯥꯟ ꯉꯥꯡꯉꯦ ꯍꯥꯏꯔ ꯑꯩꯗꯤ ꯌꯥꯝ ꯉꯝꯃꯤꯅꯦ ꯃꯆꯤꯟ ꯀꯜꯂꯒ ꯃꯔꯨ ꯑꯣ ꯗꯔꯀꯥꯔ ꯇꯥꯕ ꯃꯇꯝꯗꯗꯤ ꯀꯟꯕ ꯍꯩꯔꯝꯃꯔꯣꯏꯅꯦ
ꯄꯥꯡꯕꯅꯤ ꯃꯤꯒꯤ ꯋꯥꯗꯨꯁꯨ ꯉꯥꯡꯅꯤꯡꯈ꯭ꯔꯕ ꯃꯥꯁꯨ
ꯑꯩꯩꯅ ꯋꯥ ꯌꯥꯝ ꯉꯥꯡꯅꯤꯡꯕꯅꯦ ꯑꯩꯉꯣꯟꯗ ꯍꯦꯛ ꯇꯝꯂꯛꯄ ꯅꯨꯃꯤꯠꯇꯨꯒꯤ ꯃꯁꯤ ꯅꯨꯄꯤꯁꯦꯁꯨ ꯁꯣꯏꯔꯔꯣꯏ ꯑꯩ ꯍꯜꯂꯕꯅꯦ ꯑꯩꯪꯒꯣꯟꯗ ꯂꯣꯏ ꯇꯥꯏꯅꯔꯛꯑꯅꯤ ꯈꯔ ꯂꯩꯔꯗꯤ ꯍꯥꯏꯅ ꯈꯜꯂ ꯂꯩꯔꯕꯅꯤꯕ ꯌꯣꯕ ꯍꯆꯈꯤꯕ ꯅꯨꯃꯤꯠꯇꯗ ꯑꯩꯉꯣꯟꯗ ꯂꯩ ꯏꯔꯛꯑꯦꯕ ꯃꯥ ꯃꯨꯡꯗ ꯃꯣꯏ ꯏꯃꯨꯡ
ꯅꯍꯥꯟꯗꯨꯗꯤ ꯃꯥꯅ ꯁꯨꯝꯕꯒꯤ ꯇꯥꯏꯞꯇ ꯉꯥꯡꯂꯛꯏꯅꯦ ꯑꯩꯉꯣꯟꯗ ꯇꯦꯡ ꯁꯥꯔꯛꯄꯗꯣ ꯃꯥꯅ ꯅꯨꯄꯤ ꯀꯣꯏꯌꯦ ꯅꯨꯄꯤ ꯀꯣꯏꯌꯦ ꯍꯦꯛꯪ ꯈꯪꯕꯗꯒꯤ ꯃꯥꯗꯣ ꯊꯕꯛ ꯇꯧꯔꯒꯦꯅ ꯆꯠꯈꯦ ꯍꯥꯏ ꯃꯥꯅ ꯅꯥꯔꯒ ꯂꯩꯔꯤꯀꯥꯟꯗ ꯐꯣꯟꯁꯨ ꯁꯨꯛꯇꯧ ꯇꯧꯕꯤꯔꯛꯇꯦ ꯑꯗꯨꯒ ꯍꯧꯖꯤꯛ ꯑꯩꯅ ꯆꯠꯈꯤꯕꯗꯨꯁꯨ ꯃꯣꯏ ꯃꯌꯨꯝꯗ ꯐꯣꯟꯁꯨ ꯇꯧꯔꯛꯇꯦ ꯀꯧꯐꯥꯎ ꯀꯧꯔꯛꯇꯦ ꯍꯥꯏꯌꯦꯦ
ꯆꯃꯅ ꯃ ꯃꯣꯏꯅꯤ ꯃꯥꯁꯨ ꯀꯩꯅꯣꯗ ꯐꯣꯟ ꯇꯧꯔꯛꯇꯦ ꯑ
ꯅꯥꯔꯒ ꯂꯩꯕ ꯃꯇꯝꯗꯨꯗ ꯄꯩꯁꯥ ꯊꯥꯔꯛꯇꯦ ꯍꯥꯏꯅ ꯍꯥꯏꯔꯛꯑꯦ ꯍꯥꯏꯌꯦꯦ ꯄꯩꯁꯥꯁꯨ ꯁꯨꯞꯊꯥ ꯊꯥꯔꯛꯇꯦ ꯍꯥꯏꯌꯦ ꯑꯗꯨꯒ ꯃꯥ ꯅꯨꯄꯥꯅ ꯇꯧꯕ ꯃꯇꯝꯗꯨꯗꯤ ꯄꯩꯁꯥꯗꯤ ꯊꯥꯔꯛꯑꯦ ꯊꯥꯈꯤꯕꯅꯦ ꯍꯥꯏꯅ ꯍꯥꯏꯌꯦꯕ ꯑꯗꯨꯒ ꯑꯩꯈꯣꯏꯒꯤꯗꯨꯗ ꯄꯩꯁꯥ ꯍꯦꯛ ꯍꯦꯛ ꯊꯥꯔꯛꯑꯦ ꯊꯥꯐꯝ ꯂꯩꯗꯕꯒꯤ ꯑꯩꯒꯤꯗ ꯍꯦꯛ ꯊꯥꯔꯛꯄꯅꯤ ꯍꯥꯏꯅ ꯍꯥꯏꯔꯛꯑꯦꯕ ꯇꯝꯂꯛꯄꯅꯦꯕ
ꯑꯗꯨꯗꯤ ꯃꯥꯅ ꯆꯥꯅꯤꯡꯕꯒꯤ ꯑꯣꯏꯔꯝꯃꯅꯤꯅꯦ
ꯃꯥꯁꯨ ꯆꯠꯅꯤꯡꯉꯛꯄ ꯏꯅꯤ ꯃꯤ ꯐꯥꯎꯅꯕꯒꯤ ꯑꯅꯧ ꯑꯅꯧꯕ ꯐꯥꯎꯅꯕ